ꯍꯜꯂꯣ
ꯑꯥ
ꯇꯥꯕ꯭ꯔꯣ
ꯍꯣꯏ ꯇꯥꯔꯦ
ꯀꯔꯤ ꯇꯧꯕ꯭ꯔꯣ
ꯑꯦ ꯍꯧꯖꯤꯛ ꯁꯥꯟꯅꯕ ꯍꯜꯂꯛꯑꯒ ꯄꯣꯊꯥꯔꯤꯌꯦ
ꯀꯔꯤ ꯁꯥꯟꯅꯕ
ꯑꯗꯨꯝ ꯖꯤꯝ ꯈꯔ ꯆꯠꯂꯨꯕꯅꯤꯗ
ꯀꯔꯤ ꯐꯖꯅ ꯇꯥꯗꯤꯌꯦ
ꯖꯤꯝ ꯆꯠꯂꯨꯕꯅꯤꯗ
ꯑꯣ
ꯎꯝ ꯍꯥ
ꯆꯥꯛ ꯆꯥꯔꯕ꯭ꯔꯣ
ꯆꯥꯗ꯭ꯔꯤꯗ ꯍꯧꯖꯤꯛꯇ ꯍꯜꯂꯛꯄꯅꯦ ꯍꯜꯂꯛꯄꯗ ꯉꯥꯏꯔꯤꯕ
ꯀꯔꯤ ꯏꯟꯁꯥꯡ ꯊꯣꯡꯕ
ꯍꯣꯏꯁ ꯉꯁꯤꯗꯤ ꯍꯋꯥꯏ ꯑꯣꯏꯅ ꯊꯣꯡꯉꯅꯤꯗ ꯍꯤꯟꯖꯥꯡ ꯑꯍꯥꯎꯕ ꯂꯩꯇꯦ ꯏꯆꯝ ꯆꯝꯕ
ꯂꯩꯌꯣꯅꯦ ꯑꯦꯟꯁꯥꯡ ꯑꯍꯥꯎꯕꯗꯤ ꯑꯦꯟꯁꯥꯡ ꯑꯍꯥꯎꯕꯗꯣ ꯂꯩꯗꯅ ꯀꯃꯥꯏꯅ ꯂꯩꯒꯗꯧꯕ
ꯑꯁ ꯑꯗꯨ ꯅꯨꯡꯇꯤꯒꯤꯗꯤ ꯅꯨꯡꯇꯤꯒꯤ ꯆꯥꯕꯁꯨ ꯅꯨꯡꯉꯥꯏꯇꯦ ꯍꯥꯏꯅ ꯑꯗꯨꯝ ꯑꯆꯝꯕꯁꯨ ꯆꯥꯁꯦꯅ ꯇꯧꯕꯅꯤꯗ ꯉꯔꯥꯡꯗꯣ ꯆꯥꯈ꯭ꯔꯦꯕ ꯁꯟꯗꯦꯗ ꯑꯗꯨꯒꯤ ꯉꯁꯤꯗꯤ ꯑꯆꯝꯕ ꯊꯣꯏꯅ ꯆꯥꯔꯁꯦꯅ ꯇꯧꯕ
ꯀꯔꯤ ꯍꯋꯥꯏꯅꯣ
ꯍꯋꯥꯏ ꯃꯨꯁꯨꯔꯤꯗꯨꯅꯦ
ꯎꯝ ꯑꯁ ꯑꯩꯗꯤ ꯄꯥꯝꯗꯦ ꯍꯋꯥꯏ ꯃꯨꯁꯨꯨꯔꯤꯗꯣ
ꯑ ꯑꯗꯨ ꯑꯩꯗꯤ ꯄꯪꯌꯥꯏ ꯌꯥꯏꯗ
ꯑꯦ ꯄꯥꯝꯗꯦ ꯑꯗꯣ ꯍꯥꯎꯔꯝꯒꯗꯧ ꯃꯥꯟꯗꯦ
ꯍꯥꯎꯋꯤꯗ ꯑꯩꯒꯤꯗꯤ ꯑꯗꯨꯝ ꯃꯨꯟꯕꯨ ꯃꯨꯜꯂꯗꯤ ꯌꯥꯔꯦ ꯑꯩꯗꯤ ꯏꯟꯁꯥꯡ ꯀ꯭ꯌꯥꯝ ꯑꯗꯤ ꯑꯗꯨ ꯄꯥꯝꯗꯦ ꯑꯗꯨ ꯆꯥꯅꯤꯡꯗꯦ ꯍꯥꯏꯕ ꯂꯩꯇꯦꯗ ꯑꯩꯗꯤ
ꯑꯗꯨꯗꯤ ꯇꯤꯜꯂꯧꯒꯨꯝꯕ ꯑꯗꯨꯗꯤ ꯇꯤꯜꯂꯧꯒꯨꯝꯕ ꯀꯩꯒꯨꯝꯕ ꯁꯣꯏꯖꯤꯜꯂꯒ ꯆꯥꯕꯅ ꯐꯔꯦꯗ ꯃꯨꯟꯕꯨ ꯃꯨꯜꯂꯗꯤ ꯗꯨꯝ ꯌꯥꯕꯅꯦꯅ
ꯑꯣ ꯍꯥꯏꯕ ꯑꯩ ꯇꯤꯜꯂꯧꯗꯨꯗꯤ ꯇꯤꯜꯂꯧ ꯈꯛꯇꯨꯗꯤ ꯆꯥꯕ ꯌꯥꯔꯣꯏꯍꯦ ꯑꯗꯨ ꯏꯟꯁꯥꯡ ꯅꯄꯤ ꯑꯃ ꯑꯃ ꯊꯣꯡꯕꯤꯔꯗꯤ ꯑꯗꯨꯝ ꯆꯥꯕ ꯌꯥꯔꯦ ꯍꯥꯏꯕꯅꯤꯗ
ꯃꯍꯤ ꯊꯣꯡ ꯍꯥꯏꯕꯅꯦ ꯃꯍꯤ ꯊꯣꯡ ꯈꯪꯗ꯭ꯔꯣ
ꯈꯪꯉꯤꯗ ꯀꯥꯡꯁꯣꯏꯗꯣ
ꯅꯠꯇꯦ ꯑꯠ
ꯃꯍꯤ ꯊꯣꯡꯕ
ꯑꯦꯟꯁꯥꯡ ꯑꯝ ꯌꯥꯎ ꯀꯥꯡꯁꯣꯏꯗꯤ ꯑꯦꯟ ꯁꯥꯡ ꯑꯃ ꯌꯥꯎꯗ꯭ꯔꯗꯤ ꯌꯥꯗꯦ ꯅꯠꯇ꯭ꯔꯣ ꯑꯗꯣ ꯃꯍꯤ ꯊꯣꯡꯕꯗꯤ ꯑꯦꯟꯁꯥꯡ ꯑꯝꯇ ꯌꯥꯎꯗꯕꯤ
ꯑꯦ ꯑꯗꯨꯗꯤ ꯇꯜꯂꯦꯍ ꯍꯛꯆꯥꯡꯒꯤ ꯀꯥꯟꯅꯕ ꯈꯤꯇꯪꯗꯤ ꯌꯥꯎꯒꯗꯧꯕꯅꯤ
ꯎꯝ ꯌꯥꯎꯒꯅꯤ ꯌꯥꯎꯅꯤ ꯑꯗꯨꯗꯤ ꯌꯥꯎꯒꯅꯤ ꯑꯍꯥꯟꯕꯗ ꯑꯩꯁ ꯏꯁꯤꯡꯗꯣ ꯍꯥꯞꯄꯅꯤ ꯏꯁꯤꯡꯗꯨꯗ ꯏꯁꯤꯡꯗꯣ ꯁꯧꯔꯛꯄ ꯃꯇꯝꯗ ꯇꯤꯜꯂꯧ ꯁꯣꯏ ꯇꯤꯜꯂꯧ ꯃꯣꯔꯣꯛ ꯇꯤꯜꯂꯧ ꯃꯣꯔꯣꯛ ꯑꯗꯒꯤ ꯊꯨꯝ ꯀꯩꯀꯩ ꯄꯨꯜꯂꯞ ꯁꯨꯖꯤꯜꯂꯒ ꯃꯔꯣꯏ ꯈꯤꯇꯪ ꯍꯥꯞꯄꯅꯤ ꯑꯗꯨꯒ ꯑꯗꯨꯝ ꯇꯧꯍꯟꯕꯗꯨ ꯁꯧꯔ ꯃꯇꯨꯡꯗ ꯑꯗꯨꯝ ꯑꯦꯟꯁꯥꯡ ꯃꯍꯥꯎꯒ ꯆꯞ ꯃꯥꯟꯅꯩ ꯑꯗꯨꯅ ꯍꯦꯟꯅ ꯍꯥꯎꯕꯅꯦ ꯉꯥꯝ ꯍꯪꯒꯥꯝ ꯊꯣꯡꯕꯗꯨꯗꯩ
ꯑꯩ ꯇ꯭ꯔꯥꯏ ꯇꯧꯒꯦ ꯅꯣꯡꯃ ꯑꯗꯨꯗꯤ
ꯍꯥꯎꯕꯅꯦ ꯑꯗꯨ ꯍꯥꯎꯔꯒ ꯅꯨꯡꯇꯤꯒꯤ ꯑꯩꯉꯣꯟꯗ ꯎꯠꯄꯤꯌꯨ ꯍꯥꯏꯔꯛꯀꯅꯤ ꯏꯟꯁꯥꯡ ꯊꯣꯡꯕ
ꯅꯨꯡꯇꯤꯒꯤ ꯑꯩꯉꯣꯟꯗ ꯑꯦꯟꯁꯥꯡ ꯊꫭꯡ ꯇꯥꯛꯄꯤꯌꯣ ꯍꯥꯏꯔꯛꯀꯅꯤꯀꯣ
ꯍꯥꯏꯔꯛꯇꯧꯕꯅꯤꯅꯦ ꯀꯔꯤꯒꯤ ꯍꯥꯏꯔꯛꯇ꯭ꯔꯗꯤ ꯑꯗꯨ ꯑꯗꯨꯁꯨ ꯍ ꯅꯪ ꯍꯥꯏꯅꯤꯡꯗ꯭ꯔꯕꯣ
ꯍꯥꯏꯌꯣꯅꯦ ꯅꯪꯅ ꯑꯄꯥꯝꯕ ꯑꯦꯟꯁꯥꯡ ꯑꯃ ꯍꯥꯏꯌꯣꯅꯦ ꯑꯩ ꯄꯨꯜꯂꯞ ꯍꯥꯏꯔꯛꯀꯦ
ꯑꯩꯁꯦ ꯑꯄꯥꯝꯕꯗꯤ ꯑꯄꯥꯝꯕ ꯉꯥꯛ
ꯎꯝ ꯎꯝ
ꯑꯗꯨꯅ ꯀꯩꯅꯣ ꯁꯣꯏꯕꯨꯝ ꯁꯣꯏꯕꯨꯝꯗꯣ ꯑ ꯎꯇꯤ ꯎꯇꯤ ꯑꯣꯏꯅ ꯊꯣꯡꯕꯗꯣ ꯑꯗꯨꯗꯣ ꯐꯖꯅ ꯊꯣꯡꯕꯗꯣ ꯇꯥꯛꯄꯤꯌꫭꯅꯦ ꯑꯗꯨ ꯑꯩꯁꯨ ꯊꯣꯡꯅ ꯆꯥꯒꯦꯕ
ꯐꯥꯔꯁꯇ ꯃꯪꯒꯜꯅꯦ ꯍꯩꯌꯦ ꯐꯥꯔꯁꯇ ꯃꯪꯒꯜꯒ ꯎꯁꯣꯏꯒꯗꯣ ꯍꯥꯟꯅ ꯐꯨꯠꯇꯣꯛꯑꯣ ꯐꯨꯠꯂꯦꯗꯅ ꯑꯗꯨ ꯐꯨꯠꯂꯕ ꯃꯇꯨꯡꯗ ꯏꯁꯤꯡ ꯍꯩꯔꯣ ꯏꯁꯤꯡ ꯍꯩꯔꯕ ꯃꯇꯨꯡ ꯃꯇꯨꯡꯗ ꯁꯣꯗꯥꯗꯣ
ꯎꯝ ꯎꯝ
ꯁꯣꯗꯥꯗꯣ ꯍꯥꯞꯄꯣ ꯃꯅꯥ ꯃꯁꯤꯡ ꯄꯨꯂꯞ ꯅꯪꯅ ꯁꯣꯏꯗꯧꯕ ꯃꯈꯩꯗꯣ ꯑꯦꯟꯖꯥꯡ ꯊꯣꯡꯕꯗꯧꯅ ꯁꯣꯏꯔꯣ ꯑꯗꯨ ꯁꯣꯏꯔꯕ ꯃꯇꯨꯡꯗ ꯆꯦꯡ ꯈꯔ ꯍꯥꯞꯄꯣ
ꯎꯝ
ꯆꯦꯡ ꯍꯥꯞꯄꯕ ꯃꯇꯨꯡꯗ ꯅꯪꯒꯤ ꯃꯆꯨ ꯃꯆꯨꯗꯨ ꯀꯩꯗꯣ
ꯎꯝ ꯎꯝ ꯎꯝ
ꯑꯗꯨ ꯄꯨꯂꯞ ꯍꯥꯞꯄꯣ ꯑꯗꯨ ꯍꯥꯞꯄ ꯃꯇꯨꯡꯗ ꯉꯁꯥꯏꯒꯤ ꯎꯁꯣꯏ ꯁꯣꯏ ꯁꯣꯏꯕꯗꯣ ꯉꯁꯥꯏ ꯑꯗꯨ ꯄꯨꯂꯥꯞ ꯍꯥꯞ ꯄ ꯑꯗꯨ ꯍꯥꯄꯒ ꯑꯗꯨꯝ ꯃꯤꯅꯤꯠ ꯃꯤꯅꯤꯠ ꯇꯔꯥꯃꯉꯥꯃꯨꯛꯀꯤ ꯆꯥꯡꯗꯤ ꯑꯗꯨꯝ ꯁꯧ ꯀꯩꯅꯣꯗ ꯂꯣ ꯐ꯭ꯂꯦꯝꯗ ꯁꯧꯍꯜꯂꯒ ꯂꯩꯔꯣ ꯑꯗꯨ ꯃꯁꯥꯅ ꯇꯥꯔꯅꯤ ꯊꯨꯝꯗꯤ ꯌꯥꯝ ꯍꯥꯞꯄ ꯌꯥꯗꯦ ꯊꯨꯝꯒ ꯊꯨꯝꯒ ꯀꯩꯅꯣꯒ ꯌꯥꯝꯅ ꯍꯥꯞꯄ ꯌꯥꯗꯦ ꯀꯔꯤ ꯀꯔꯤ ꯁꯣꯗꯥꯗꯣ ꯑꯗꯨꯒ ꯌꯥꯝꯅ ꯍꯥꯞꯄ ꯌꯥꯗꯦ
ꯎꯝ ꯑꯣꯠꯄꯗꯤ ꯑꯣꯠꯄꯗꯣ
ꯑꯣꯠꯄꯗꯤ ꯑꯣꯠꯄꯗꯤ ꯑꯗꯨꯝ ꯑꯣꯠꯀꯗꯧꯅꯤ ꯇꯣꯏꯅ ꯑꯣꯠꯀꯗꯧꯅꯤ ꯑꯗꯨꯝ
ꯑ ꯃꯤꯅꯤꯠ ꯇꯔꯥꯃꯉꯥ ꯊꯣꯡꯕ ꯃꯇꯝꯗ
ꯎꯝ ꯃꯩ ꯂꯩ ꯃꯩ ꯂꯩꯈꯠꯂꯗꯤ ꯄꯨꯂꯞ ꯀꯥꯔ ꯍꯣꯏ ꯅꯠꯇꯦ ꯑꯩꯅ ꯍꯥꯏꯕꯗꯤ ꯄꯨꯂꯞ ꯊꯣꯡ ꯍꯧꯕ ꯍꯧꯔꯀꯥꯟꯗꯣ ꯑꯣ ꯑꯦꯟꯁꯥꯡꯗꯣ ꯁꯧꯕ ꯍꯧꯔꯛꯄ ꯃꯇꯝꯗꯣ ꯑꯗꯨꯗ ꯃꯤꯅꯤꯠ ꯇꯔꯥꯃꯉꯥ ꯑꯗꯨꯝ ꯁꯧꯍꯟꯗꯧꯅꯦꯕ ꯑꯁꯧꯕ ꯍꯧꯈꯤꯕꯗꯩ ꯑꯗꯨꯝ ꯈꯔ ꯐ꯭ꯂꯦꯝꯗꯨꯣ ꯂꯩꯊꯔꯒ ꯃꯩ ꯂꯩ ꯂꯩꯊꯔꯒ ꯑꯗꯨꯝ ꯉꯥꯛꯇꯪ ꯉꯥꯛꯇꯪ ꯂꯩꯕꯒ ꯑꯗꯨꯝ ꯑꯣꯠꯀꯗꯧꯕ
ꯑꯥ ꯎꯝ ꯅꯪ ꯉꯁꯥꯏ ꯍꯥꯏꯕꯗꯣ ꯑ ꯃꯪꯒꯜ ꯃꯪꯒꯜꯒ ꯎꯁꯣꯏꯗꯣ ꯍꯥꯟꯅ ꯐꯨꯠꯂꯅꯦꯕꯀꯣ ꯐꯨꯠꯄ ꯀꯥꯟꯗ ꯏꯁꯤꯡ ꯍꯥꯞꯄꯣ ꯍꯥꯏꯕꯗꯣ ꯏꯁꯤꯡ ꯀꯣꯟꯅꯗ꯭ꯔꯗꯤ ꯑꯃꯨꯛꯀ ꯍꯥꯞꯄꯣ ꯍꯥꯏꯕ꯭ꯔꯣ ꯏꯁꯤꯡ
ꯎꯝ ꯍꯣꯏ ꯏꯁꯤꯡꯗꯣ ꯌꯥꯝꯗꯤ ꯍꯥꯞꯄ ꯌꯥꯗꯦ ꯍꯣꯏ ꯏꯁꯤꯡ ꯌꯥꯝ ꯍꯥꯞꯄꯗꯤ ꯌꯥꯗꯦ ꯈꯤꯇꯪ ꯈꯤꯇꯪ ꯈꯛꯇ ꯍꯥꯞꯀꯗꯧꯕ ꯑꯃꯨꯛ
ꯏꯁꯤꯡ ꯐꯨꯠꯄ ꯀꯥꯟꯗ ꯏꯁꯤꯡꯗꯤ ꯌꯥꯎꯔꯅꯤꯅ
ꯐꯨꯠꯄ ꯀꯥꯟꯗ ꯏꯁꯤꯡ ꯍꯥꯞꯄꯣ ꯆꯦꯡ ꯍꯥꯞꯄꯣ ꯑꯗꯨꯒ ꯃꯪꯒꯜ ꯃꯪꯒꯜꯗꯨꯁꯨ ꯍꯥꯞꯄꯁꯨ ꯌꯥꯔꯦ ꯃꯪꯒꯜꯗꯤ ꯑꯗꯨꯒ ꯄꯨꯂꯞ ꯀꯩ ꯍꯥꯏꯅꯤ ꯃꯔꯣꯏꯒꯨꯝꯕ ꯀꯩꯒꯨꯝꯕ ꯄꯨꯂꯞ ꯁꯣꯏꯗꯧꯕ ꯅꯪꯅ ꯇꯤꯗ ꯍꯥꯞꯅꯤꯡꯕ ꯃꯈꯩꯗꯣ ꯍꯥꯞꯄꯣ ꯑꯗꯨ ꯍꯥꯞꯄꯒ ꯉꯍꯥꯛꯇꯪ ꯀꯩꯅꯣ ꯇꯧꯔꯒ ꯊꯝꯃꯣ ꯁꯧꯍꯜꯂꯣ ꯁꯧꯔꯕ ꯃꯇꯨꯡꯗ ꯑꯥ ꯁꯧꯍꯜꯂꯕ ꯃꯇꯨꯡꯗ ꯎꯁꯣꯏꯗꯣ ꯎꯁꯣꯏꯗꯣ ꯍꯥꯞꯄꯣ ꯃꯆꯨꯗꯤ ꯍꯥꯞꯄ ꯌꯥꯗꯦꯀꯣ ꯎꯠꯇꯤ ꯊꯣꯡꯕꯗ ꯃꯆꯨꯗꯤ ꯍꯥꯞꯄ ꯌꯥꯗꯦ
ꯎꯝ ꯃꯆꯨꯗꯤ ꯍꯥꯞꯄ ꯌꯥꯗꯦ ꯍꯥꯏꯕꯀꯣ ꯎꯝ ꯑꯦ ꯅꯪꯅ ꯍꯥꯏꯔꯤꯁꯦ ꯍꯧꯖꯤꯛꯁꯦ ꯎꯁꯣꯢꯒ ꯃꯪꯒꯜꯒ ꯍꯥꯟꯅ ꯐꯨꯠꯂꯅꯦꯕꯀꯣ ꯑꯗꯨ ꯍꯥꯟꯅ ꯐꯨꯠꯂꯦ ꯑꯗꯨ ꯎꯝ ꯑ ꯂꯧꯊꯣꯛꯀꯅꯦꯕ ꯃꯨꯜꯂꯀꯥꯟꯗ ꯎꯁꯣꯢꯒ ꯃꯪꯒꯜꯗꯣ
ꯍꯣꯢ ꯎꯁꯣꯢ ꯈꯠꯇ ꯍꯥꯟꯅ ꯐꯨꯠꯂꯁꯨ ꯌꯥꯢꯑꯞ ꯐꯨꯠꯇ꯭ꯔꯁꯨ ꯌꯥꯗꯤ ꯌꯥꯢꯑꯕ ꯑꯗꯨꯗ ꯑꯃꯨꯛ ꯀꯨꯢꯅ ꯀꯨꯢꯅ ꯊꯥꯡꯒꯠꯂꯗꯧꯕ ꯒ꯭ꯌꯥꯁꯇꯣ ꯑꯗꯨ ꯒ꯭ꯌꯥꯁ ꯇꯣꯝꯃꯥꯡꯉꯦꯗꯨꯅ ꯑꯗꯨꯒꯤ ꯍꯥꯟꯅ ꯁꯠ ꯀꯨꯀꯔꯗ ꯐꯨꯠꯇꯣꯛꯑꯧꯕ
ꯎꯝ ꯑꯗꯨ ꯐꯨꯠꯇꯣꯛꯑꯦ ꯃꯨꯜꯂꯦ ꯍꯥꯢꯔꯀꯥꯟꯗ ꯏꯁꯤꯡꯗꯣ ꯆꯥꯛ ꯊꯣꯡꯅꯤꯡꯉꯥꯢ ꯁꯧꯅꯤꯡꯉꯥꯢ ꯏꯁꯤꯡꯗꯣ ꯆꯥꯡꯗꯣ
ꯏꯁꯤꯡ ꯍꯥꯞꯄꯣ ꯀꯨꯀꯔꯗꯅꯦ ꯏꯁꯤꯡ ꯍꯥꯞ ꯑꯣ ꯏꯁꯤꯡ ꯍꯥꯞꯄꯒ ꯃꯇꯨꯡꯗ ꯆꯦꯡ ꯍꯥꯞꯄꯣ ꯆꯦꯡ ꯍꯥꯞꯄꯕ ꯃꯇꯨꯡꯗ ꯅꯪꯒꯤ ꯃꯣꯢ ꯑꯇꯩ ꯍꯥꯞꯄꯗ ꯍꯥꯞꯅꯤꯡꯕ ꯅꯪꯅ ꯃꯔꯣꯢꯒꯨꯝꯕ ꯀꯔꯤꯒꯨꯝꯕ ꯑꯗꯨꯢ
ꯎꯝ ꯎꯝ ꯍꯨꯝ ꯍꯣꯢ ꯍꯣꯢ ꯑꯩ ꯒ꯭ꯌꯥꯟ ꯇꯥꯔꯦ ꯍꯧꯖꯤꯛ ꯇꯦ ꯉꯥꯔꯤꯗꯤ ꯍꯥꯞꯄ꯭ꯔꯣ ꯊꯥꯛꯄ꯭ꯔꯣ
ꯉꯥꯔꯤ ꯉꯥꯔꯤ ꯍꯥꯞꯄꯣꯢ ꯉꯥꯔꯤ ꯍꯥꯞꯄ ꯌꯥꯗꯦ ꯉꯥ ꯍꯥꯞꯄ ꯌꯥꯗꯦ ꯉꯥꯔꯤ ꯍꯥꯞꯄ ꯌꯥꯗꯦ
ꯎꯝꯍꯨꯝ ꯑꯣ ꯑꯗꯨꯗꯤ ꯌꯥꯝꯅ ꯆꯝꯅ ꯊꯣꯡꯕꯅꯤꯅꯦ
ꯎꯝ ꯎꯁꯣꯢ ꯎꯇꯤꯗꯤ ꯑꯗꯨꯝ ꯆꯝꯒꯗꯧꯅꯦ
ꯎꯝ ꯍꯣꯢ ꯃꯣꯔꯣꯛ ꯁꯥꯕꯁꯨ ꯌꯥꯗꯦꯀꯣ ꯎꯁꯣꯢꯗꯤ
ꯌꯥꯗꯦ ꯃꯣꯔꯣꯛ ꯈꯤꯇꯪꯗꯤ ꯍꯥꯞꯄꯗꯧꯅꯦ ꯑꯗꯨ ꯌꯥꯝ ꯍꯥꯞ ꯌꯥꯝ ꯍꯥꯞꯄꯗꯤ ꯌꯥꯗꯦ
ꯎꯝ ꯊꯨꯝꯁꯨ ꯌꯥꯝ ꯍꯥꯞꯇꯕꯤꯗ ꯈꯤꯇꯪ ꯍꯥꯞꯄꯀꯣ
ꯊꯨꯝꯗꯤ ꯌꯥꯝ ꯍꯥꯞꯇ꯭ꯔꯁꯨ ꯌꯥ ꯌꯥꯕꯅꯦꯕ ꯑꯗꯣ
ꯍꯣꯢ ꯑꯗꯨꯒ ꯁꯣꯗꯥꯗꯣ ꯃꯦꯟ ꯀꯩꯅꯣꯗꯤ ꯈ꯭ꯋꯥꯢꯗꯩ ꯃꯔꯨꯑꯣꯢꯕꯗꯤ ꯁꯣꯗꯥꯗꯣ
ꯎꯝ ꯎꯝ ꯎꯝꯎꯝ
ꯎꯝ
ꯑꯣꯗ ꯈꯪꯉꯦ ꯍꯧꯖꯤꯛꯇꯤ ꯊꯣꯡꯕ ꯍꯩꯔꯅꯤ ꯎꯁꯣꯢꯗꯨ ꯂꯩꯔꯗꯤ ꯑꯗꯨꯝ ꯍꯦꯛꯇ ꯊꯣꯡꯕ ꯍꯧꯔꯅꯤ ꯑꯩꯗꯤ
ꯎꯁꯣꯢꯗꯤ ꯐꯪ ꯎꯁꯣꯢ ꯐꯪꯗꯕ꯭ꯔꯣ ꯎꯝ
ꯑꯩ ꯀꯩꯅꯣꯗ ꯂꯩꯕ ꯌꯨꯝꯗꯒꯤ ꯊꯥꯔꯛꯑꯣ ꯍꯥꯢꯕꯅꯦ ꯑꯩ ꯒꯥꯔꯤꯗꯣ ꯑꯗꯨꯝ ꯍꯟꯗꯛ ꯃꯔꯛꯁꯤ ꯒꯥꯔꯤꯗꯣ ꯈꯣꯡꯆꯠ ꯆꯠꯇꯦꯕ ꯑꯗꯨꯒꯤ
ꯑꯗꯨꯗꯤ ꯑꯗꯨꯗꯤ ꯅꯣꯢꯒꯤ ꯑꯗꯨꯋꯥꯢꯗꯣ ꯎꯁꯣꯢ ꯑ ꯕꯦꯝꯕꯨ ꯌꯥꯝꯅ ꯍꯧꯗꯦ ꯍꯥꯢꯕ ꯎ ꯌꯥꯝꯅ ꯍꯧꯗꯦ ꯍꯥꯢꯕꯅꯤꯅꯦ
ꯍꯣꯢ ꯍꯣꯢ ꯁꯤ ꯑꯩꯁꯨ ꯀꯩꯅꯣꯗ ꯂꯩꯌꯦ ꯇꯝꯄꯥꯛꯇ ꯂꯩꯌꯦ ꯀꯩꯅꯣꯗ ꯚꯔꯥꯗ ꯂꯩꯕꯅꯤꯅ ꯑꯗꯨ ꯎꯁꯣꯢꯗꯣ ꯂꯩꯇꯦꯕ ꯕꯖꯥꯔꯗ ꯂꯩꯒꯦꯗꯤ ꯌꯥꯢ ꯑꯗꯨꯕꯨ
ꯕꯖꯥꯔꯗꯒꯤ ꯂꯩꯕꯗꯣ ꯇꯥꯡꯕꯅꯦꯗ ꯍꯥꯎꯁꯨ ꯍꯥꯎꯇꯕꯅꯦ
ꯍꯣꯢ ꯃꯣꯢꯗꯤ ꯀꯨꯢꯅ ꯊꯝꯕꯅꯤꯅꯀꯣ ꯐ꯭ꯔꯦꯁ ꯑꯣꯢꯗ꯭ꯔꯦꯕ ꯐ꯭ꯔꯦꯁꯇꯣ ꯑꯣꯏꯅ ꯑꯗꯨꯅ ꯍꯥ ꯍꯦꯟꯅ ꯍꯥꯎꯒꯅꯦꯕꯀꯣ ꯎꯁꯣꯏꯗꯦ
ꯎꯁꯣꯏꯗꯤꯀꯣ ꯅꯧꯔꯤꯈꯩ ꯍꯥꯎꯕꯅꯦ
ꯎꯝꯝ ꯅꯧꯔꯤꯈꯩ
ꯄꯥꯎ ꯐꯥꯎꯅꯕ꯭ꯔꯥ
ꯅꯪꯒꯤ ꯆꯥꯔꯔꯕꯣ ꯆꯥꯛꯇꯤ
ꯆꯔꯦ ꯑꯩ ꯑꯩꯗꯤ ꯆꯥꯛ ꯆꯥꯔ ꯑꯦ ꯑꯗꯣ ꯑꯦꯟꯁꯥꯡꯗꯤ ꯍꯥꯎꯗꯤ ꯍꯥꯎꯇꯦꯍꯦ
ꯀꯔꯤ ꯍꯥꯎꯅꯤꯅꯦ ꯍꯥꯎꯗꯕ ꯀꯔꯤ ꯂꯩꯕ꯭ꯔꯥꯅꯦ ꯊꯣꯡ ꯐꯖꯅ ꯊꯣꯡꯕꯤꯔꯗꯤ
ꯎꯝ ꯁꯧꯒꯔꯤꯗꯣ ꯀꯔꯤꯗ ꯍꯥꯎ
ꯁꯧꯒ꯭ꯔꯤꯁꯨ ꯍꯥꯎꯋꯦ ꯁꯧꯒ꯭ꯔꯤꯁꯨ ꯍꯥꯎꯋꯦ ꯍꯪꯒꯥꯝꯁꯨ ꯍꯥꯎꯋꯦ ꯑꯗꯨꯝ ꯍꯥꯎꯕ ꯉꯥꯛꯇꯅꯦ ꯑꯩꯒꯤꯗꯤ
ꯁꯧꯒ꯭ꯔꯤꯗꯣ ꯍꯞꯇꯥ ꯑꯃꯗ ꯑꯍꯨꯝꯂꯛ ꯆꯥꯗꯗꯤ ꯆꯥꯔꯗꯤ ꯀꯅꯥꯅ ꯍꯥꯎꯗꯧꯕ
ꯎꯝ ꯍꯥꯎꯒꯅꯤ ꯑꯍꯨꯝꯂꯛ ꯆꯥꯔꯁꯨ ꯌꯥꯏꯗ ꯍꯥꯏꯕꯗꯤ ꯆꯥꯛ ꯌꯥꯝ ꯆꯪꯕꯅꯦ ꯑꯗꯣ ꯑꯣꯛꯇꯕꯅꯤ
ꯍꯦꯟꯅ ꯆꯥꯛ ꯌꯥꯝ ꯑꯩꯗꯤ
ꯈꯔ ꯁꯤꯡꯕꯅꯤꯅ ꯑꯗꯨꯝ ꯑꯣꯕ ꯂꯩꯇꯦꯕ ꯑꯗꯨꯝ ꯆꯥꯏꯕ ꯆꯥꯕ ꯌꯥꯏꯕ
ꯑꯗꯨꯗꯤ ꯑꯩ ꯄꯥꯎꯈꯣꯡ ꯑꯃ ꯆꯟꯒꯦ ꯅꯪ ꯍꯪꯕ꯭ꯔꯥ ꯌꯦꯡꯒꯦ
ꯆꯜꯂꯣ ꯇ꯭ꯔꯥꯏ ꯇꯧꯒꯦ ꯍꯩꯕ
ꯎꯝ ꯄꯤꯛꯏꯉꯩꯗꯅꯅꯦ
ꯎꯝ
ꯑꯉꯥ ꯑꯁꯪꯕ ꯁꯦꯠꯄ ꯇꯥꯏꯌꯦ ꯄꯤꯛꯏꯉꯩꯗꯅ ꯑꯁꯪꯕ ꯁꯦꯠꯄ
ꯎꯝ
ꯆꯥꯎꯔꯀꯥꯟꯗꯅ ꯑꯉꯥꯡꯕ ꯁꯦꯠꯄ ꯀꯔꯤꯅꯣ
ꯑꯗꯨꯗꯤ ꯎꯃꯣꯔꯣꯛꯅꯤꯅꯦ
ꯎꯝ ꯍꯣꯏ ꯆꯨꯝꯕꯗꯤ ꯆꯨꯝꯃꯦ ꯑꯗꯣ ꯑꯃꯒ ꯍꯪꯒꯦ ꯀꯣ ꯌꯥꯝ ꯍꯩꯔꯝꯃꯦꯅꯦ ꯀꯃꯅꯥ
ꯇꯦ ꯎꯝ ꯍꯥꯏꯔꯛꯑꯣ
ꯃꯆꯥ ꯃꯃꯥ ꯅꯝꯊꯤꯕꯤꯅ
ꯎꯝ
ꯃꯆꯥꯥ ꯔꯥꯙꯤꯀꯥ ꯄꯣꯛꯄꯁꯦ ꯀꯔꯤꯔꯣ
ꯅꯪꯁꯤ ꯖꯖꯥꯠ ꯍꯪꯂꯛꯏꯅꯦ ꯁꯤꯗꯤ ꯃꯃꯥ ꯅꯝꯊꯤꯕꯅ ꯅꯝꯊꯤꯕꯤꯅ ꯔꯥꯙꯤꯀꯥ
ꯎꯝ
ꯍꯟꯗꯛꯗꯤ ꯔꯥꯝ ꯃꯃꯥ ꯅꯝꯊꯤꯕꯅ ꯃꯆꯥ ꯑꯥ
ꯑꯗꯨ ꯑꯗꯨꯅ ꯍꯥꯏꯕꯗꯤꯀꯣ ꯃꯃꯥ